ꯑꯗꯧꯔꯒ
ꯇꯥꯕ꯭ꯔꯣ
ꯇꯥꯏꯌꯦ ꯇꯥꯏꯌꯦ ꯀꯔꯤ ꯇꯧꯨꯔꯕ ꯑ
ꯀꯩꯗꯧꯔꯤꯅꯣ
ꯑꯗꯨꯝ ꯐꯝꯃꯦ ꯑꯩꯁꯨ ꯇꯧꯅꯤꯡꯉꯥꯏ ꯂꯩꯇꯅ ꯑꯩꯕꯨ ꯇꯧꯔꯨꯕꯅꯤ ꯑꯕꯁꯨ ꯂꯩꯇꯅꯤ ꯅꯪ
ꯆꯥꯛꯇꯣ ꯀꯔꯤ ꯌꯦꯟꯁꯥꯡ ꯊꯣꯡꯗꯣꯏꯅꯣ
ꯈꯪꯗ꯭ꯔꯦꯅꯦ ꯀꯔꯤ ꯌꯦꯟꯁꯥꯡ ꯊꯣꯡꯁꯤꯔꯣ ꯀꯔꯤ ꯀꯔꯤ ꯌꯦꯟꯁꯥꯡ ꯊꯣꯡ ꯑꯃꯗ ꯍꯧꯋꯦ ꯑꯍꯥꯎꯧꯕ ꯏꯟꯁꯥꯡ ꯑꯃ ꯍꯥꯏꯩꯗꯣꯏꯅꯤ ꯆꯅꯥꯠꯇꯕ
ꯀꯪꯗꯅꯦ
ꯆꯅ ꯇ ꯋꯥ ꯂꯩꯗꯅ ꯍꯥꯎꯕ ꯈꯤꯇꯪ ꯀꯩꯅꯣ ꯑꯣꯁꯦ ꯅꯣꯏꯁꯦ ꯗꯥꯥꯎ ꯗꯥꯎꯁꯦ ꯊꯥꯎ ꯊꯥꯎ ꯇꯥꯎꯔꯒ ꯆꯥꯕ꯭ꯔ ꯅꯠꯇ꯭ꯔ ꯑꯗꯨꯒ ꯑꯗꯨꯝ ꯆꯝꯊꯣꯡꯒꯤ ꯇꯥꯏꯞꯇ ꯐꯨꯠꯄꯗꯣ ꯀꯃꯥꯏꯅꯖꯕ꯭ꯔꯣ ꯀꯃꯥꯏꯅꯖꯕ꯭ꯔꯣ
ꯑꯩꯈꯣꯏꯁꯦ ꯊꯣꯡꯕꯁꯤꯔꯣ ꯐꯨꯠꯇꯣꯛꯑꯅꯤ ꯑꯗꯨꯗꯨꯒ ꯑꯃꯨꯛ ꯊꯥꯎꯗ ꯉꯧꯕꯗꯣ
ꯑꯥ ꯍꯣꯏꯅꯗꯤ ꯇꯤꯜꯍꯥꯎ ꯆꯅꯝ ꯂꯧꯔꯒ ꯑꯗꯨꯝ ꯐꯨꯠꯂꯒ ꯆꯥꯎꯈꯠꯄꯤ ꯇꯥꯏꯖꯥꯕꯅꯦ
ꯇꯤꯜꯍꯧ ꯆꯅꯝꯗꯤ ꯍꯥꯞꯄꯦ ꯍꯥꯞꯄꯗ ꯊꯥꯎ ꯉꯧꯕꯗ ꯗꯣ ꯑꯗꯨꯗ ꯍꯧꯕꯗ
ꯎꯝ ꯑꯩꯈꯣꯏꯗꯤ ꯀꯩꯅꯣ ꯆꯥꯝꯊꯣꯡꯒꯤ ꯇꯥꯏꯞꯄꯁꯨ ꯊꯣꯡꯅꯤ ꯊꯥꯎꯒꯤ ꯀꯩꯅꯣ ꯌꯥꯎꯗꯕꯤꯗꯕ ꯑꯅꯥꯕꯁꯤꯡꯒꯤ ꯀꯩꯅꯣꯗꯨꯣ ꯌꯥꯝꯅꯗꯤ ꯄꯤꯖꯩ ꯑꯗꯨ ꯑꯣꯏꯔꯁꯨ ꯊꯥꯎ ꯀꯩꯅꯣ ꯌꯥꯝ ꯆꯥꯃꯤꯟꯅꯗꯤ ꯑꯩꯈꯣꯏ ꯊꯥꯎꯒꯤ ꯀꯩꯅꯣ ꯆꯥꯅꯤꯡꯗꯕ ꯑꯃ ꯂꯩꯗꯅ
ꯍꯣꯏ
ꯒꯨꯝꯕꯗ ꯎ ꯊꯥꯎ ꯍꯥꯞꯇꯕꯤꯗ ꯆꯝꯊꯣꯡ ꯑꯣꯏꯅ ꯇꯤꯂꯑꯣ ꯆꯅꯝ ꯑꯗꯨꯝ ꯐꯨꯜꯂꯅꯤ ꯐꯨꯜꯂꯒ ꯃꯨꯜꯂ ꯑꯗꯨꯒꯁꯨ ꯀꯩꯅꯣ ꯍꯋꯥꯏ ꯍꯋꯥꯏ ꯃꯨꯁ꯭ꯔꯤ ꯍꯥꯏꯕ꯭ꯔꯥ ꯑꯗꯨꯗꯅꯤꯀꯣ ꯀꯥꯡꯇꯥꯥꯒꯨꯝꯕꯗꯤ ꯇꯧꯗꯦꯀꯣ
ꯑꯣ ꯇꯥꯡꯇꯛꯀꯨꯝꯕꯗꯤ ꯀꯃꯥꯏꯅ ꯇꯧꯋꯦ
ꯀꯇꯀꯨꯝꯃꯗꯤ ꯑꯗꯨꯝ ꯄꯨꯜꯂꯒ ꯀꯩꯅꯣ ꯅꯣꯏ ꯍꯥꯏꯕꯗꯣ ꯑꯗꯨꯝ ꯊꯥꯎꯗ ꯈꯤꯇꯪ ꯇꯥꯎꯔꯒ ꯊꯝꯁꯥꯏꯦ
ꯀꯣꯏꯁꯨ ꯀꯥꯡꯁꯨꯣꯏ ꯆꯥꯕ ꯌꯥꯎꯋꯦꯗ
ꯎꯝ ꯍꯋꯥꯏꯒꯣ
ꯑꯥ
ꯀꯃꯥꯏꯅ ꯆꯥꯕ
ꯑꯋꯥꯏ ꯁꯔꯤ ꯇꯣ
ꯑ
ꯖ
ꯑꯩꯈꯣꯏꯅ
ꯀꯥꯡꯁꯨꯣꯏ ꯆꯥꯏꯑꯕ
ꯎꯝ ꯑꯩꯈꯣꯏꯅ ꯁꯧꯒ꯭ꯔꯤꯒ ꯊꯣꯡꯕꯒꯨꯝꯕ ꯑꯗꯨꯃꯥꯏꯅ ꯇꯧꯋꯤ ꯊꯥꯎ ꯉꯥꯎꯗꯕꯤꯗꯀꯣ
ꯑꯩ ꯁꯥꯏꯖꯁꯨ ꯌꯥꯝꯅ ꯅꯣꯏꯖꯤ ꯑꯣꯏꯕ꯭ꯔꯥ
ꯃꯥꯏ ꯇꯥꯎꯗꯗ
ꯂꯥꯡꯕ ꯇꯥꯕ꯭ꯔꯕ
ꯇꯥꯗꯩꯗ
ꯎꯝ
ꯌꯦ ꯅꯪ ꯁꯧꯕꯤꯒ ꯍꯋꯥꯏ ꯍꯋꯥꯏ ꯃꯆ ꯊꯣꯡꯉ ꯆꯥꯈ꯭ꯔꯕ
ꯔꯥꯗ꯭ꯔꯤ
ꯁꯝꯐꯅꯤ ꯇꯥꯏꯗ ꯀꯩꯅꯣ ꯎꯝ ꯑ ꯅꯣꯏꯅ ꯃꯣꯔꯣꯛ ꯑꯇꯦꯛꯄ ꯍꯥꯏꯕꯗꯣ ꯑꯗꯨꯁꯨ ꯍꯥꯞꯄ ꯑꯗꯨꯒ ꯍꯋꯥꯏ ꯆꯅꯥꯝ ꯇꯤꯂꯥꯎ ꯑꯒ ꯆꯝ ꯊꯣꯡꯉ ꯏꯇꯥꯏꯗ ꯍꯥꯎ ꯃꯤꯍꯦ ꯁꯧꯔꯤ ꯁꯧ꯭ꯔꯤꯗꯨ ꯆꯥꯅꯤꯡꯗ꯭ꯔꯗꯤ ꯈꯪꯗ꯭ꯔꯦ
ꯑꯗꯁꯥꯔ ꯂꯒꯦꯀꯣ
ꯑꯦ ꯑꯉ ꯍꯥꯎꯅꯦ
ꯑꯋꯦ ꯌꯦꯦ
ꯑ ꯑꯗꯨꯒ ꯆꯝꯐꯨꯠ ꯆꯥꯅꯤꯡꯗꯕ ꯃꯤꯗꯤ ꯍꯥꯎꯔꯣꯏꯀꯣ
ꯆꯝꯐꯨꯠ ꯍꯥꯏꯁꯦ ꯊꯨꯝ ꯀꯩꯀꯥ ꯍꯥꯞꯇꯦ ꯅꯠꯇ꯭ꯔꯣ
ꯑꯩꯈꯣꯏ ꯑꯩꯈꯣꯏꯗꯤ ꯍꯣꯏ ꯈꯔ ꯊꯨꯝ ꯍꯥꯞꯄꯦ ꯆꯝꯐꯨ ꯍꯥꯏꯔꯁꯨ ꯍꯣꯏ ꯅꯪ ꯃꯍꯥꯎ ꯑꯗꯨꯣ ꯊꯣꯛꯅꯤꯡꯉꯥꯏ ꯍꯥꯏꯇꯥꯔꯦ ꯌꯥꯝꯅꯗꯤ ꯍꯥꯞꯇꯦ ꯌꯦꯟꯁꯥꯡꯒꯤ ꯇꯥꯏꯞꯇ ꯀꯩꯅꯣ ꯊꯨꯝ ꯌꯥꯝ ꯍꯥꯞꯔꯒ ꯊꯨꯝ ꯊꯨꯝ ꯆꯠ ꯆꯥꯅꯕꯗꯣ ꯑꯗꯨꯃꯥꯏꯅ ꯍꯥꯇ꯭ꯔꯦ ꯈꯤꯇꯪ ꯑꯏꯗ
ꯍꯜꯂꯣ
ꯇꯧꯅ
ꯇꯧꯒꯦ ꯑꯍꯥꯟꯕꯗꯤ ꯑꯣꯏꯔꯝꯃꯦ
ꯎꯝ ꯑꯦ ꯉꯁꯤꯁꯦ ꯅꯣꯡ ꯇꯥꯔꯛꯑꯦꯍꯦ
ꯑꯁ
ꯎꯝ ꯁꯤꯗꯤ ꯍꯥꯟꯅ ꯗꯨꯀꯥꯟ ꯊꯣꯛꯇ꯭ꯔꯗꯤ ꯌꯥꯔꯔꫭꯏ ꯑꯧꯁꯥ ꯂꯩꯅꯤꯉꯥꯏ
ꯌꯥꯝ ꯃꯔꯨ ꯑꯣꯏꯕ ꯃꯥꯜꯂꯤꯦꯅꯦ ꯑꯗꯨꯒꯗꯤ ꯀꯩꯅꯣꯅꯦ ꯑꯁ ꯀꯥꯏꯅ
ꯁꯧ ꯁꯧꯒ꯭ꯔꯤꯒꯤ ꯋꯥꯔꯤꯁ ꯅꯨꯡꯁꯥ ꯁꯥꯔꯒ ꯅꯣꯡ ꯇꯥꯔꯛꯏꯁꯦ ꯅꯨꯃꯤꯠ ꯐꯥꯎꯅꯥ ꯌꯥꯅꯤꯡꯗꯕ ꯃꯥꯜꯂꯦ
ꯆꯥꯎ ꯍꯥꯏꯔꯤꯌ‌ꯦ
ꯎꯝ ꯑꯦ ꯁꯧꯕꯤꯖꯔ ꯅꯣꯏꯍꯦ ꯍꯥꯏꯅ ꯅꯣꯡꯗꯤ ꯀꯃꯥꯏꯅ ꯇꯧꯔ ꯄꯧꯁꯥꯅ ꯆꯥ ꯍꯦ ꯍꯥꯏꯅ ꯅꯣꯡ ꯆꯨ ꯂꯛꯄ ꯋꯥꯅꯤ
ꯅꯪꯒꯤ ꯂꯥꯏꯄꯛꯁꯦ ꯌꯥꯝ ꯐꯕꯅꯤꯅꯦ ꯆꯥꯛ ꯊꯣꯡꯗ꯭ꯔꯤ ꯍꯥꯏꯗ ꯅꯣꯡ ꯆꯨꯔꯛꯈꯤꯕꯒꯤ
ꯑꯥ ꯃꯥꯁꯨ ꯈꯥꯎ ꯃꯥꯂꯦꯗ ꯃꯥꯅꯦꯁꯨ
ꯇ ꯍꯜꯂ ꯀꯨ ꯃꯥꯂꯦ
ꯊꯣꯡꯗ꯭ꯔꯤꯉꯥꯏꯗ ꯂꯥꯎꯍꯧꯗ꯭ꯔꯗꯤ ꯂꯧꯒꯗꯧ ꯃꯥꯟꯗꯦ ꯍꯥꯏꯅ ꯎꯝ ꯆꯥꯔꯒ ꯐꯖꯅ ꯆꯥꯔꯒ ꯐꯖꯅ ꯇꯨꯝꯃꯨ ꯍꯥꯏꯃ
ꯑ
ꯀꯩꯅꯣ ꯑꯣ ꯍꯥꯏꯔꯒ ꯀꯩꯅꯣ ꯑꯥ ꯃꯈꯣꯡꯗꯣ
ꯑꯥ
ꯑꫭꯛ ꯃꯈꫭꯡꯗꫭ ꯀꯨꯀꯥꫪꯗ ꯄꯔ‌ꯦꯛ ꯄꯔ‌ꯦꯛ ꯀꯥꯝꯃꯒꯥ ꯑꯁ ꯆꯥꯕꯗꯗꯤ ꯎꯝ
ꯑꯩꯗꯤ ꯑꯗꯨꯗꯣ ꯃꯍꯥꯎ ꯀꯌꯥ ꯈꯪꯗꯦꯉꫭ ꯑꯩ ꯆꯥꯕꯨꯗꯤ ꯆꯥꯈ꯭ꯔꯦꯕ ꯀꯣ ꯑꯃꯨꯔꯛꯂ ꯑꯅꯤꯔꯛꯂ ꯑꯃꯨꯔꯛ ꯆꯥꯈ꯭ꯒꯔꯦ ꯃꯍꯥꯎꯗꯣ ꯇꯦꯁꯇꯣ ꯑꯩ ꯈꯪꯗꯦ ꯀꯩꯌꯥ
ꯎꯝ ꯊꯣꯡꯕꯤꯕ ꯃꯤꯗꯨꯗꯤ ꯍꯩꯗꯨꯒꯤ ꯑꯣꯏ
ꯆꯔꯦ ꯕꯔꯦ ꯕꯔꯦ ꯄꯦꯠꯂꯒ ꯑꯁ
ꯌꯥꯝꯅ ꯀꯩꯅꫭ ꯌꯥꯝꯅ ꯄꯦꯠꯃꯜꯂꯗꯤ ꯍꯧꯗꯕꯅꯤ ꯑꯣꯛꯁꯥꯗꯤ ꯈꯤꯇꯪ ꯀꯩꯅꯣ ꯃꯤꯗꯤꯌꯝ ꯃꯤꯗꯤꯌꯝ ꯑꯗꯨꯃꯥꯏꯅ ꯀꯥꯞꯁꯤꯜꯂꯒ ꯈꯤꯇꯪ ꯊꯨꯝꯃ꯭ꯔꯣꯛ ꯀꯩ ꯀꯩꯅꫭ ꯍꯥꯞꯆꯤꯅꯤꯡꯉꯥꯏ ꯑꯃꯨꯛꯔ ꯊꯣꯡꯉꯒ ꯃꯨꯟꯍꯟꯕꯗꯨꯅ ꯍꯥꯎꯕꯅꯦ ꯗꯥꯏꯔꯦꯛ ꯗꯥꯏꯔꯦꯛ ꯀꯨꯀꯔꯗ ꯐꯖꯅ ꯃꯨꯟ ꯀꯥꯝꯃꯒ ꯄ‌ꯦꯠꯍꯟꯕꯗꯨꯗꯤ ꯑꯁ ꯀꯩꯅꫭ ꯏꯁꯄꯣꯟꯁꯆꯥꯕꯒ ꯆꯞ ꯃꯟꯅꯕꯅ‌ꯦ
ꯈꯪꯗꯦ ꯑꯗꯨꯗꯤ ꯑꯀꯟꯕꯗꯨꯁꯨ ꯑꯃꯨꯛ ꯇꯜꯂꯦꯕꯀꯣ
ꯍꯣꯏ ꯀꯥꯟꯃꯟꯂꯗꯤ ꯌꯥꯗꯦ ꯑꯗꯣ ꯀꯩꯅꯣ ꯃꯗꯤꯌꯝ ꯂꯩ ꯍꯥꯏꯅ ꯑꯃꯨꯛꯀ ꯊꯣꯊꯣꯠ ꯂꯧꯁꯨ ꯂꯧꯗꯕꯤ ꯀꯩꯅꯣꯃ ꯄꯦꯠꯁꯨ ꯄꯦꯠꯇꯕꯤ ꯑꯃ ꯃꯥꯒꯤ ꯆꯥꯡ ꯂꯩꯕꯅꯦꯕꯀꫭ ꯑꯗꯨꯅꯥ ꯍꯥꯎꯖꯨ ꯍꯥꯎꯕꯅꯤ ꯄꯦꯠ ꯃꯜꯂꯗꯤ ꯀꯩꯍꯥꯏꯁꯤꯔꯥ ꯑꯗꯨꯝ ꯑꯂꯨ ꯆꯥꯕꯒꯤ ꯇꯥꯏꯞꯇꯨꯀꯣ
ꯑꯥ ꯇꯧꯋꯦꯕ
ꯎꯝ ꯈꯤꯇꯪ ꯁꯥꯏꯔꯒ ꯀꯦꯅꯣ ꯆꯥꯒꯗꯕꯅ‌ꯦ ꯃꯍꯥꯎꯗ ꯊꯣꯛꯑꫭꯏꯗꯥ ꯊꯥꯖꯤꯜꯂꯒ ꯑꯗꯨꯝ ꯀꯩꯅꯣ ꯄꯔꯥꯟ ꯅꯨꯅꯨꯡꯒꯤꯗꯤ ꯑꯁ ꯍꯧꯎꯗꯕꯅꯦꯕ ꯑꯣꯔꯥꯗꯤ
ꯀꯩꯏꯕꯥ
ꯍꯧꯗꯕꯅꯦꯕ ꯄꯦꯠ ꯃꯥꯟꯅꯗꯤꯦ
ꯍꯣꯏ ꯍꯥꯎꯇꯦ
ꯎ ꯑꯁ ꯑꯣꯛꯁꯥ ꯍꯥꯏꯔꯒ ꯑꯃꯨꯛꯀ ꯅꯣꯡ ꯇꯥꯔꯛꯇ꯭ꯔꯦ ꯉꯁꯤꯁꯦ ꯌꯥꯔꯔꯣꯏ
ꯋꯦꯗꯔ ꯁꯦ ꯏꯌꯥ ꯌꯥꯗ꯭ꯔꯦꯕ
ꯎꯝ ꯄꯥꯜꯂꯨꯕꯅꯦ ꯄꯥꯜꯂꯨ ꯅꯤ ꯊꯧꯗꯥꯥꯡ ꯎꯝ ꯎꯝ ꯑꯗꯨ ꯇꯧꯕꯤꯒꯦ ꯃꯥꯅ ꯁꯥꯎꯔꯤ ꯄꯥꯝꯕꯥ ꯀꯥꯟꯗꯗꯤ ꯅꯣꯡꯆꯨ ꯆꯨꯔꯛꯑꯒ ꯑꯣꯛꯁꯥꯄꯅꯦ ꯍꯥꯏꯔꯒ ꯑꯃꯨꯛꯀ ꯂꯦꯞꯈꯤꯕꯋꯥꯅꯦ
ꯌꯥꯝ ꯅꯩ
ꯃꯄꯥꯟ ꯊꯣꯛꯑꯒ ꯅꯪ ꯆꯨꯔꯛꯀꯗ꯭ꯔꯥ ꯆꯨꯔꯛ ꯑꯣꯏꯗ꯭ꯔꯥ ꯑꯣꯏꯗ꯭ꯔꯥ ꯍꯥꯏꯅ ꯆꯩ ꯄꯥꯏꯔꯒ ꯎꯝ ꯆꯩ ꯄꯥꯏꯔꯒ ꯍꯧꯖꯤꯛ ꯊꯨꯅ ꯂꯥꯛꯑꯣ ꯒꯥꯏꯅ ꯍꯥ
ꯅꯪ ꯂꯥꯛ ꯂꯥꯛꯀꯗꯕ ꯑꯣꯏꯇꯥꯔꯒꯗꯤ ꯍꯤꯟꯖꯥꯡ ꯑꯍꯥꯎꯕ ꯊꯣꯡꯉꯝꯗꯣꯏꯅꯤ ꯂꯥꯛꯑꯣꯏꯗꯕ ꯑꯣꯏꯇꯥꯔꯒꯗꯤ ꯊꯣꯡꯉꯣꯏꯗꯣꯏꯅꯤ
ꯑꯗꯨ ꯍꯥꯏꯔꯒ ꯂꯥꯛꯄꯒ ꯃꯄꯥꯟꯗ ꯊꯣꯛ ꯑꯣꯏꯗꯣꯏꯔꯥ ꯈꯪꯗꯦ ꯆꯩ ꯑꯃ ꯄꯥꯏꯔꯒ ꯍꯥ
ꯑꯥ
ꯃꯥꯗꯣ ꯑꯥ ꯃꯊꯛꯇ ꯂꯩꯔꯦ ꯇꯧꯔꯒ ꯂꯩꯔꯗꯤ
ꯍꯥ
ꯅꯪꯉꯣꯟꯗ ꯀꯤꯒꯗꯕ ꯃꯥꯟꯔꯕ꯭ꯔꯣ ꯍꯥꯏꯅ
ꯃꯥꯅꯦ
ꯑꯩꯒꯤ ꯀꯨꯁꯤ ꯔꯥꯁꯤ ꯍꯥꯏꯔꯒ
ꯈ꯭ꯋꯥꯏꯗꯒꯤ ꯕꯦꯁꯇꯤ ꯁꯠ ꯂꯩꯔꯨꯔꯣ ꯁꯠ ꯆꯥꯊꯣꯛꯑꯣ ꯑꯗꯨꯒ ꯐ꯭ꯔꯤ ꯑꯣꯏꯔꯀꯥꯟꯗ ꯍꯥꯏꯔꯛꯑꯣ
ꯑꯩꯈꯣꯏꯗꯤ ꯍꯣꯏ ꯑꯗꯨꯝ ꯀꯩꯅꯣꯗ ꯑꯗꯨꯝ ꯐ꯭ꯔꯤꯗ ꯂꯩꯗ ꯑꯩꯗꯤ ꯊꯕꯛ ꯆꯠꯅꯤꯡꯉꯥꯏ ꯂꯩꯗꯕꯅꯤꯅ ꯍꯟꯗꯛ ꯁꯇꯔꯗꯦ ꯁꯤ ꯁꯇꯔꯗꯦ ꯗꯦ ꯁꯟꯗꯦ ꯁꯤꯗꯤ ꯑꯗꯨꯝ ꯂꯩꯅꯤ ꯁꯨꯇꯤ ꯄ꯭ꯔꯥꯏꯚꯦꯠ ꯁꯨꯇꯤ ꯃꯣꯏꯅ ꯁꯨꯇꯤ ꯄꯤꯗ꯭ꯔꯁꯨ ꯑꯩ ꯄ꯭ꯔꯥꯏꯚꯦꯠ ꯄ꯭ꯔꯥꯏꯚꯦꯠꯀꯤ ꯁꯨꯇꯤ ꯑꯗꯨꯝ ꯂꯧꯔꯅꯤ ꯎꯝ ꯍꯣꯏ ꯑꯇꯣꯞꯄꯗ ꯑꯇꯣꯞꯄꯅ ꯍꯥꯏꯔꯁꯨꯀꯣ ꯑꯁ ꯅꯥꯔꯦ ꯁꯨꯃꯥꯏꯅ ꯇꯧꯔꯦ ꯍꯥꯏꯅ ꯍꯥꯏꯖꯤꯜꯂꯒ ꯌꯨꯝꯗ ꯂꯩꯔꯒ
ꯕꯣꯜ ꯌꯦꯡꯅꯕꯅꯤ ꯃꯤ ꯂꯣꯏꯅꯃꯛ ꯊꯕꯛ ꯆꯠꯄ ꯇꯟꯅꯕ ꯃꯥꯜꯂꯦꯀꯣ
ꯃꯣꯏꯗ ꯊꯦꯡ ꯍꯥꯏꯗꯤ ꯇꯦꯟ ꯊꯥꯔꯇꯤꯒꯤꯗꯨꯅ ꯇꯦꯟ ꯊꯥꯔꯇꯤ ꯑꯦꯂꯦꯚꯦꯟ ꯇ꯭ꯨꯋꯦꯜꯚ ꯑꯗꯨꯃꯥꯏꯅ ꯇꯥꯏꯔꯒꯀꯣ ꯑꯗꯨꯗ ꯑꯦꯗꯤꯁꯅꯦꯜ ꯇꯥꯏꯝꯒꯤ ꯀꯩꯅꯣ ꯍꯥꯞꯆꯤꯜꯂꯗꯤ ꯑꯗꯨꯝ ꯄꯨꯡ ꯑꯃ ꯑꯗꯨꯋꯥꯏ ꯆꯥꯡꯗꯅꯦꯕ ꯑꯗꯨꯗ ꯇꯨꯝ ꯇꯨꯝꯒꯦ ꯍꯥꯏꯔꯒ ꯀꯥꯟꯗ ꯇꯨꯝ ꯂꯥꯛꯑꯅꯤ ꯑꯗꯨꯗ ꯄꯨꯡꯈꯥꯏ ꯄꯨꯡꯈꯥꯏ ꯄꯨꯡ ꯑꯃ ꯆꯥꯡꯗꯗꯤ ꯇꯨꯝꯗꯦꯕ ꯐꯣꯟ ꯑꯃꯨꯛꯀ ꯃꯦꯠꯂꯅꯤꯕꯀꯣ ꯑꯗꯨꯗꯤ ꯄꯨꯡ ꯑꯅꯤ ꯑꯗꯨꯋꯥꯏ ꯆꯥꯡꯗ ꯇꯨꯝꯕꯗꯣ ꯑꯗꯨꯗꯤ ꯄꯨꯡ ꯃꯉꯥ ꯄꯨꯡ ꯃꯉꯥ ꯄꯨꯡ ꯄꯨꯡ ꯃꯔꯤ ꯈꯛꯇꯪ ꯍꯦꯜꯂꯗꯤ ꯏꯪꯍꯟꯥꯟꯕ ꯍꯧꯔꯦꯗ
ꯑꯣ ꯅꯨꯡꯗꯥꯡꯁꯨ ꯌꯥꯝ ꯊꯦꯡꯉꯀꯥꯟꯗ ꯃꯝꯃꯦꯀꯣ
ꯎꯝ
ꯄꯨꯡ ꯇꯔꯨꯛ ꯇꯔꯦꯠ ꯇꯥꯔꯝꯗꯥꯏꯗ ꯃꯝꯃꯦꯕ
ꯎꯝ ꯑꯗꯨ ꯍꯦꯛ ꯄꯨꯡ ꯃꯔꯤꯁ ꯐꯖꯅꯥꯡ ꯃꯥꯡꯉꯒ ꯂꯩꯕ ꯃꯇꯝꯅꯦ ꯑꯗꯨꯒꯁꯨ ꯁꯚꯦꯟ ꯑꯩꯠ ꯑꯗꯨꯋꯥꯏꯗ ꯑꯗꯨꯝ ꯍꯧꯒꯠꯂꯅꯤ ꯆꯥꯡ ꯁꯥꯡ ꯊꯣꯡꯉꯉꯅꯤ ꯆꯔ ꯃ ꯐ ꯇ
ꯅ ꯂꯩꯦ ꯆꯥꯛ ꯊ ꯍꯃꯗ
ꯑꯝ ꯌꯦꯟꯁꯥꯡꯟꯁꯥꯡꯗꯤ ꯑꯁ ꯊꯣꯡꯗ꯭ꯔꯗꯤ ꯆꯥꯗꯕꯅꯤꯅ ꯑꯗꯨꯝ ꯊꯣꯡꯉꯁꯤ ꯍꯥꯎꯕ ꯍꯥꯎꯗꯕꯗꯨꯗꯤ ꯃꯔꯝ ꯑꯃ ꯍꯥꯎꯇ꯭ꯔꯦ ꯍꯥꯏꯔꯗꯤ ꯉꯥꯛꯇꯪ ꯂꯥꯝꯗ꯭ꯔꯤꯐꯥꯎ ꯊꯝꯂꯅꯤ ꯂꯥꯃꯒ ꯆꯥꯕꯗꯨꯅ ꯈꯤꯇꯪ ꯍꯥꯎꯋꯦꯕꯀꯣ
ꯍꯥꯎ ꯇ꯭ꯔꯗꯤ ꯆꯪꯨ ꯌꯥꯗꯗꯦꯕ
ꯎꯝ ꯏꯁꯤꯡꯒ ꯏꯁꯤꯡ ꯈꯔ ꯕꯣꯇꯣꯜ ꯑꯃꯒꯨꯝꯕ ꯊꯝꯖꯤꯟꯕꯗ ꯂꯣꯏꯁꯤꯅꯤꯉꯥꯏ ꯌꯥꯅꯤꯡꯉꯥꯏ ꯏꯁꯤꯡ ꯣꯇꯣꯔ ꯑꯃ ꯊꯝꯃꯒ ꯑ ꯑꯥ ꯎ ꯑꯗꯨꯃꯥꯏꯅ ꯇꯧꯔꯒ ꯆꯥꯗꯅ ꯔꯒꯥꯅ ꯆꯥꯒꯦꯔꯦ ꯉꯁꯤꯁꯦ ꯄꯨꯡ ꯑꯍꯨꯝ ꯑꯍꯨꯝ ꯑꯍꯨꯝ ꯈꯔ ꯍꯦꯜꯂꯒ ꯍꯧꯍꯜꯂꯦ ꯑꯗꯨꯒꯅ ꯑꯍꯨꯝ ꯃꯈꯥꯏ ꯄꯗꯤꯅꯦ
ꯑꯩ ꯑꯗꯨꯐꯧꯗ ꯇꯨꯝꯕ ꯌꯥꯗ꯭ꯔꯤꯅꯦꯕ ꯑꯗꯨꯗꯒꯤ ꯇꯨꯝꯊꯕꯗ ꯑꯗꯨꯗꯅꯦꯕ ꯑꯩꯅ ꯊꯦꯡꯁꯦ ꯑꯗꯨꯁꯨ ꯃꯤꯀꯞ ꯑꯗꯨꯝ ꯂꯩꯌꯦꯕ ꯇꯨꯝꯕꯗꯣ ꯌꯥꯗꯕꯒꯤ
ꯎꯝ ꯕꯣꯔꯗꯣ ꯇꯨꯝꯕ ꯌꯥꯔ ꯅꯪ ꯁꯥꯜꯂꯥ ꯍꯥꯏꯅ ꯕꯣꯔꯗꯣ ꯌꯦꯡꯊꯣꯛꯑꯒꯅ ꯀ ꯌꯥꯔ ꯎꯝ ꯅꯨꯡꯉꯥꯏꯕꯅꯤꯍꯦ ꯏꯊꯟꯗ ꯌꯦꯡꯗꯤ ꯅꯨꯡꯉꯥꯏꯇꯕꯅꯤ ꯑꯩꯈꯣꯏ ꯃꯤ ꯑꯃꯅꯤ ꯂꯩꯔꯒ ꯌꯦꯡꯉꯒꯤ